ꯍꯜꯂꯣ
ꯍꯜꯂꯣ
ꯍꯦꯂꯣ
ꯍꯥꯎ
ꯑꯣ ꯇꯥꯔꯕꯣ
ꯇꯥꯥꯔꯦ
ꯀꯩꯗꯧꯔꯃꯤꯅꯣ
ꯑꯁꯨꯝ ꯂꯩꯔꯤ
ꯀꯩ ꯏꯟꯁꯥꯡ ꯆꯥꯔꯕ
ꯑꯁꯤꯗꯤ ꯁꯧꯒ꯭ꯔꯤ ꯊꯣꯡꯉꯤ
ꯎꯝ ꯅꯪ ꯀ꯭ꯂꯥꯁ ꯀꯌꯥ ꯀꯥꯏꯅꯣ
ꯇꯨꯌꯦꯋꯞ
ꯑꯣ ꯍꯟꯗꯛ ꯊꯥ ꯃꯊꯪ ꯊꯥ ꯇꯥꯔꯦ ꯑꯗꯨꯗꯤ
ꯎꯝ ꯑꯗꯨꯗꯗ ꯑꯗꯨ
ꯎꯝ ꯇꯨꯏꯁꯟꯒꯨꯝꯕꯗꯤ ꯆꯠꯇ꯭ꯔꯣ
ꯆꯠꯂꯦ
ꯀꯩꯀꯩ ꯁꯕꯖꯦꯛꯀꯤ ꯆꯠꯂꯤꯕ
ꯐꯤꯖꯤꯛꯁꯀ ꯃꯦꯠꯁꯀ
ꯎꯝ ꯀꯔꯤ ꯁ꯭ꯀꯨꯜ ꯇꯝꯃꯤꯅꯣ
ꯂꯝꯗꯤꯡ ꯍꯥꯌꯔ ꯁꯦꯀꯦꯟꯗ꯭ꯔꯤꯗ
ꯎꯝ ꯇꯨꯏꯁꯟ ꯅꯣꯏ ꯑꯗꯣ ꯇꯨꯏꯁꯟꯒꯤ ꯑꯣꯖꯥꯅ ꯀꯩꯀꯩ ꯃꯤꯡ ꯀꯧꯕ ꯅꯣꯏ ꯍꯧꯖꯤꯛꯀꯤ ꯁꯞꯖꯦꯛꯇꯨꯒꯤ
ꯃꯦꯁꯀꯤꯅ ꯄ꯭ꯔꯤꯌꯣꯕꯇꯥ ꯑꯗꯨꯒ ꯐꯤꯖꯤꯛꯁꯀꯤꯅ ꯑꯅꯤ
ꯎꯝ ꯁꯕꯖꯦꯛ ꯑꯅꯤꯔ ꯅꯪ ꯆꯠꯂꯤꯖꯥ
ꯑꯥꯅꯤ ꯈꯇ
ꯎꯝ ꯍꯧꯖꯤꯛ ꯀꯩꯀꯩ ꯍꯣꯠꯅꯔꯤꯕ ꯑꯗꯨꯒ ꯂꯥꯏꯔꯤꯛ ꯇꯝ ꯇꯝꯅ
ꯑꯩ ꯍꯧꯖꯤꯛ ꯀꯩꯁꯨ ꯑꯌꯥꯝꯕ ꯍꯣꯠꯅꯗꯦꯗ
ꯐꯤꯒꯨꯝꯕ ꯁꯥꯕꯗꯤ ꯍꯩꯕꯔꯣ
ꯑꯥ ꯍꯩ ꯑꯗꯨꯕꯨꯗꯤ ꯑꯗꯨꯝ ꯃꯔꯛ ꯃꯔꯛꯇ ꯁꯥꯕ ꯌꯥꯎꯋꯤ ꯇꯣꯏꯅꯕꯨꯗꯤ ꯁꯥꯗꯦ
ꯎꯝ ꯃꯄꯥꯟ ꯍꯛꯄꯤꯒꯨꯝꯕ ꯁꯥꯏꯔꯣ ꯁꯗꯥꯒꯨꯝꯕ ꯁꯥꯏ
ꯄꯤꯛꯏ
ꯎꯝ ꯃꯄꯥꯟ ꯍꯛꯄꯤꯁꯦ ꯀꯌꯥꯃꯨꯛꯇ ꯌꯣꯟꯒꯦ
ꯑꯄꯥꯕꯁꯤ ꯆꯥꯝꯃꯉꯥ ꯌꯣꯜꯂꯦꯗꯤ ꯍꯥꯏꯕꯅꯦ
ꯋꯥꯟ ꯄ꯭ꯂꯥꯏꯗ ꯋꯥꯟ ꯄ꯭ꯂꯥꯏ ꯐꯦꯟꯕ ꯑꯗꯒꯤ ꯂꯦꯅꯤꯟ ꯐꯦꯟꯕ ꯂꯩꯗꯅ ꯋꯥꯟ ꯄ꯭ꯂꯥꯏꯗ ꯫
ꯑꯣ
ꯑꯗꯨꯝꯕꯁꯦ ꯀꯔꯝ ꯀꯔꯝꯕ ꯀꯃꯥꯏꯅ ꯄꯤꯒꯦꯕ ꯍꯥꯏꯐꯦꯠꯅ ꯍꯥꯏꯔꯛꯑꯣꯅꯦ
ꯂꯤꯅꯤꯟꯒꯤꯗ
ꯂꯤ
ꯂꯦꯅꯤꯟ ꯐꯦꯟꯕꯅ ꯆꯥꯝꯃꯉꯥ ꯌꯥꯡꯈꯩꯃꯨꯛ ꯍꯥꯏꯕꯅꯦ
ꯎꯝ ꯋꯥꯟ ꯄꯂꯥꯏ ꯗꯤ
ꯋꯥꯟ ꯄ꯭ꯂꯥꯏꯅ ꯆꯥꯝꯃꯉꯥꯈꯛ ꯂꯪ ꯃꯃꯜ ꯍꯦꯟꯒꯠꯈꯤꯕ ꯍꯟꯗꯛꯇꯤ ꯑꯗꯨꯅ ꯇꯥꯡꯈꯠꯅꯈ꯭ꯔꯕ
ꯑꯣ ꯑꯗꯨ ꯅꯣꯏꯅ ꯁꯥꯔꯤ ꯐꯤꯁꯦ ꯏꯁꯥꯅ ꯁꯥꯖꯔꯤꯔꯥ ꯍꯥꯏꯗꯤ ꯏꯁꯥꯅ ꯂꯪ ꯂꯩꯔꯒ ꯁꯥ ꯁꯥꯖꯩꯔꯥ ꯅꯠꯇ꯭ꯔꯒꯅ ꯂꯂꯣꯟꯕꯤꯅ ꯂꯪꯗꯥ ꯊꯥꯗꯔꯒ ꯁꯥꯏꯔꯥ ꯀꯃꯥꯏꯅ ꯇꯧꯔꯤꯅꯣ
ꯏꯁꯥꯅ ꯏꯁꯥꯅ ꯂꯪ ꯂꯩꯔ ꯈꯣꯠꯂ ꯁꯥꯖꯕꯅꯤꯗ
ꯎꯝ ꯐꯩ ꯑꯗꯨꯅ ꯍꯦꯟꯅ ꯀꯥꯟꯅꯕ꯭ꯔꯥ
ꯑꯗꯨꯝ ꯆꯞ ꯃꯥꯟꯅꯕ ꯄꯣꯠꯅꯤꯗꯥ
ꯑꯣ ꯑꯃꯗꯨꯁꯨ ꯑꯗꯨꯝ ꯂꯪꯒꯤ ꯃꯃꯜꯗꯣ ꯑꯗꯨꯝ ꯀꯛꯈꯤꯗꯣꯏꯔꯕ ꯑꯗꯨꯒ
ꯑꯥ
ꯎꯝ ꯆꯞ ꯑꯗꯨꯝ ꯃꯥꯟꯅꯩꯅꯦ ꯑꯗꯨꯗꯤꯀꯣ ꯑꯩꯈꯣꯏꯅ ꯄꯩꯁꯥ ꯂꯩꯇꯕꯒꯤ ꯑ ꯑꯩꯈꯣꯏꯅ ꯄꯩꯁꯥ ꯂꯩꯇꯕꯒꯤ ꯉꯥꯛꯇꯪꯗꯨꯒꯤ ꯄꯨꯊꯣꯛꯄꯤꯌꯨ ꯍꯥꯏꯕꯒ ꯆꯞ ꯃꯥꯟꯅꯩꯌꯦꯗ
ꯑꯥ
ꯅꯣꯏ ꯏꯆꯤꯟ ꯏꯅꯥꯎ ꯀꯌꯥꯅꯣ
ꯑꯩꯈꯣꯏꯅ ꯑꯅꯤ
ꯑꯣ ꯅꯨꯄꯥ ꯅꯨꯄꯥ
ꯅꯨꯄꯥ ꯏꯅꯥꯎꯄꯥ ꯑꯃꯒ ꯑꯩꯒ
ꯎꯝ ꯀꯩꯗꯧꯔꯝꯃꯤꯅꯦꯕ ꯍꯧꯖꯤꯛ ꯇꯨꯝꯗ꯭ꯔꯤꯕꯣ
ꯇꯨꯝꯗꯔ꯭ꯤꯗ ꯁꯨꯝ ꯂꯩꯔꯤ
ꯅꯣꯏ ꯂꯝꯁꯤꯅ ꯀꯔꯤ ꯂꯝ ꯀꯧꯋꯦꯕ
ꯋꯥꯡꯖꯤꯡ
ꯋꯥꯡꯖꯤꯡ ꯀꯗꯥꯏ ꯋꯥꯏꯅꯣ
ꯎꯝ ꯍꯌꯦꯡꯗꯤ ꯀꯥꯡ ꯅꯠꯇ꯭ꯔꯣ
ꯑꯥ ꯍꯌꯦꯡꯗꯤ ꯀꯥꯥꯡꯅꯤ
ꯀꯥꯡ ꯀꯣꯏꯕ ꯆꯠꯂꯣꯏꯗ꯭ꯔꯣ
ꯆꯠ ꯂꯣꯏꯗ
ꯀꯥꯡꯗꯤ ꯆꯤꯡ ꯑꯣꯏꯗꯕ
ꯆꯤꯡꯅꯤ ꯍꯌꯦꯡ ꯀꯥꯡ
ꯆꯤꯡꯕ ꯌꯥꯎꯔꯣꯏꯗ꯭ꯔꯥꯕ
ꯌꯥꯎꯗꯣꯏꯅꯦ
ꯎꯝ ꯀꯥꯡ ꯆꯤꯡꯕꯁꯦ ꯑꯩꯗꯤ ꯑꯝꯇ ꯎꯖꯗ꯭ꯔꯤꯅꯦ
ꯍꯥ
ꯀꯥꯡ ꯆꯤꯡꯁꯦ ꯑꯃꯐꯥꯎ ꯎꯖꯗ꯭ꯔꯤꯕ
ꯑꯩꯈꯣꯏꯁꯨ ꯑꯉꯥꯡ ꯑꫭꯏꯔꯤꯀꯥꯟꯗ ꯑꯝꯇ ꯎꯈꯤꯕꯗꯤ ꯍꯦꯟꯅ ꯎꯗ꯭ꯔꯤꯗ ꯍꯌꯦꯡꯕꯨ ꯎꯗꯣꯏꯁꯤꯅꯦ
ꯑꯩꯈꯣꯏꯗꯤ ꯕꯥꯃꯣꯟ ꯑꯝꯇ ꯂꯩꯇꯦꯕ ꯑꯗꯥ‌ ꯑꯗꯨꯗꯨꯅ
ꯎꯝ
ꯅꯣꯏ ꯃꯥꯏ ꯃꯤꯡꯅꯥ ꯀꯩ ꯀꯧꯕ
ꯑꯩꯈꯣꯏ ꯃꯥꯏꯃꯤꯡꯅ ꯆꯥꯎꯕ
ꯑꯣ ꯅꫭꯏ‌‌ ꯕꯕꯥꯏꯗꯤ
ꯕꯕꯥꯒꯤꯅ ꯃꯨꯅꯥ
ꯋꯥꯈ꯭ꯔ ꯉꯥꯡꯉꯣ ꯀꯩꯅꯣ ꯅꯪꯁꯨ ꯑꯩꯅ ꯁꯨꯝ ꯍꯪꯂꯩꯔꯦ
ꯑꯩ ꯍꯩꯇ‌ꯦ
ꯑꯩꯅ ꯁꯨꯝ ꯉꯥꯡ ꯂꯩꯔꯦꯅꯦ
ꯎ
ꯀꯩ ꯃꯊꯦꯜꯅ ꯍꯥꯎꯔꯤꯒꯦ ꯍꯧꯖꯤꯛꯀꯥꯟꯁꯦ
ꯍꯧꯖꯤꯛꯀꯥꯟ ꯎꯝ ꯏꯔꯣꯕꯒꯨꯝꯕ ꯁꯧꯒ꯭ꯔꯤ ꯊꯣꯡꯕꯒꯨꯝꯕꯅ ꯍꯥꯎꫪ‌ꯦ
ꯑꫭ ꯑꯗꯨꯅ ꯍꯟꯅ ꯍꯥꯎꯕꯀꫭ ꯅꯨꯡꯁꯥ ꯁꯒꯂꯃꯤꯅꯥ
ꯑꯥ ꯁꫭꯝꯗꯤ ꯀꯩ ꯃꯊ‌ꯦꯜ ꯍꯤꯡꯒꯣꯜ ꯂꯩꯇꯦꯗ ꯑꯩꯈꯣꯏ ꯍꯤꯡꯒꯣꯜ ꯄꯣꯠꯊꯥꯕꯝꯒ ꯂꯩꯇꯦ
ꯑꯦ ꯋꯥꯡꯖꯤꯡ ꯋꯥꯡꯖꯤꯡꯁꯦ ꯍꯤꯡꯈꯣꯜ ꯌꯥꯝ ꯆꯥꯎꯋꯦ ꯍꯥꯏꯅ ꯗꯥꯏꯅꯦ ꯑꯗꯣ ꯑꯇꯩ ꯑꯇꯩ ꯃꯤꯒꯤ ꯊꯥꯅꯕ ꯃꯌꯥꯝꯗꫭ ꯑꯗꯨꯗꯤ ꯀꯃꯥꯏꯅ ꯇꯧꯒꯦꯕ ꯄꯣꯠ ꯀꯔꯝ ꯀꯔꯝꯕ ꯄꯣꯠꯅ ꯍꯦꯟꯅ ꯌꯣꯟꯅꯒꯦ
ꯑꯇꯩ ꯑꯇꯩ ꯃꯤꯒꯤꯕꯨꯗꯤ ꯃꯌꯥꯝ ꯊꯥꯅꯩ ꯑꯗꯣ ꯑꯩꯈꯣꯏꯒꯤ ꯂꯩ ꯊꯥꯗꯕꯅꯤꯅ ꯈꯣꯠꯇꯅꯤꯅ ꯄꯥꯠꯅ ꯑꯗꯨꯒꯨꯝꯕꯩ ꯗꯗꯤ ꯈꯟꯗꯦꯗ
ꯃꯤꯒꯤꯗꯗꯤ ꯑꯗꯨꯗꯤ ꯃꯤꯒꯤꯒꯨꯝꯕ ꯌꯣꯟꯕꯗꯣ ꯑꯗꯨꯗ ꯁꯨꯝ ꯅꯣꯏꯅ ꯎꯕꯗ ꯍꯥꯏꯗꯤ ꯀꯔꯝꯕ ꯄꯣꯠꯅ ꯍꯦꯟꯅ ꯊꯥꯅꯒꯦ
ꯑꯗꯨꯝ ꯊꯥꯅꯕꯅꯦ ꯍꯧꯖꯤꯛꯐꯥꯎꯀꯤ ꯑꯣꯏꯅꯗꯤ ꯃꯣꯔꯣꯛꯅ ꯎꯔꯤ
ꯃꯣꯔꯣꯛꯀ ꯑꯗꯩ ꯊꯕꯤꯒꯨꯝꯕꯗꯤ ꯊꯥꯗ꯭ꯔꯣ
ꯑ ꯊꯕꯤꯒꯨꯝꯕ ꯌꯦꯟꯗꯦꯝꯒꯨꯝꯕ ꯊꯥꯅꯩꯁꯦ ꯑ ꯍꯋꯥꯏꯑꯁꯥꯡꯕꯤ
ꯎꯝ ꯅꯣꯏꯒꯤꯗꯤ ꯐꯧ ꯑꯗꯒꯤ ꯂꯧ ꯍꯧꯖꯤꯛꯁꯦ ꯂꯧ ꯃꯇꯝꯗꯤ ꯌꯧꯔꯛꯑꯕ ꯅꯠꯇ꯭ꯔꯣ ꯑꯃꯨꯛ
ꯑꯥ‌ ꯌꯩꯔ‌ꯦ
ꯑꯗꯨꯗꯤ ꯐꯧ ꯍꯨꯟꯕꯤꯒꯨꯝꯕ ꯇꯧꯗꯣꯏꯔꯥ ꯅꯠꯇ꯭ꯔꯒ ꯑꯃ ꯊꯥꯔꯒ ꯂꯤꯡꯕꯤꯗꯨ ꯑꯣꯏꯅ ꯇꯧꯗꯣꯏꯔꯥ ꯍꯟꯗꯛꯀꯤꯗꯤ ꯀꯃꯥꯏꯅ ꯇꯧꯗꯣꯏꯅꯣ
ꯀꯔꯤ ꯏꯟꯖꯥꯡ ꯆꯥꯔꯒꯦ ꯁꫭꯝꯗ
ꯑꯩꯈꯣꯏꯒꯤ ꯀꯩꯅꯣ ꯑꯣꯏꯅ ꯆꯥꯔꯦ ꯑꯩꯈꯣꯏ ꯑꯥ ꯌꯦꯟ ꯊꯣꯡꯉꯦ ꯉꯁꯤꯗꯤ
ꯑꯝ
ꯅꯣꯏ ꯏꯅꯥꯎꯄꯥ ꯀ꯭ꯂꯥꯁ ꯀꯌꯥ ꯀꯥꯔꯒꯦ
ꯍꯟꯗꯛ ꯇꯦꯟ ꯀꯥꯔꯤꯅꯦ
ꯎꯝ ꯃꯥꯁꯨ ꯅꯪꯒ ꯁ꯭ꯀꯨꯜ ꯃꯥꯟꯅꯕ꯭ꯔꯥ
ꯑꯥ ꯃꯥꯟꯕꯩ
ꯎꯝ ꯃꯊꯪ ꯊꯥꯅꯦꯕꯀꯣ
ꯑꯥ
ꯑꯗꯨꯗꯤ ꯅꯣꯏ ꯂꯝꯁꯦ ꯍꯩꯔꯣꯛꯀ ꯀꯌꯥꯝ ꯅꯛꯅꯔꯒꯦ ꯋꯥꯡꯖꯤꯡ ꯀꯩꯅꯣ ꯍꯥꯏꯁꯦ
ꯊꯥꯡꯅꯩꯅꯦ ꯋꯥꯡꯖꯤꯡꯒ ꯍꯩꯔꯣꯛꯀ
ꯑꯗꯨꯝ ꯌꯥꯝ ꯀꯟꯅ ꯂꯥꯞꯅꯗ꯭ꯔꯕ
ꯎꯝ
ꯀꯥꯏ ꯖꯒꯥ ꯍꯥꯏꯗꯣꯏꯅꯣꯕ
ꯍꯥ
ꯀꯥꯏ ꯖꯒꯥ ꯑꯣꯏꯗꯣꯏꯅꯣꯕ ꯋꯥꯡꯖꯤꯡ
ꯑꯩꯈꯣꯏꯒꯤꯗꯤ ꯋꯥꯡꯖꯤꯡ ꯍꯣꯟꯗꯥꯝꯕꯅꯤ
ꯎꯝ ꯍꯣꯗꯥꯝꯕ ꯍꯥꯏꯁꯦ ꯁꯨꯝ ꯖꯒꯥꯗ ꯁꯨꯝ ꯕꯖꯥꯔꯗꯩ ꯆꯪꯉꯛꯄꯗ ꯊꯧꯕꯥꯜꯂꯣꯝꯗꯩ ꯍꯥꯏꯒꯠꯂꯛꯄꯗ
ꯃꯅꯨꯡ ꯆꯪꯖꯤꯜꯂꯦ
ꯃꯅꯨꯡ ꯁꯪꯖꯜꯂꯦ
ꯑ ꯕꯖꯥꯔꯗꯩ ꯈꯔ
ꯕꯖꯥꯔꯗꯩ ꯍꯥꯏꯒꯠꯂꯛꯄꯗꯗꯤ ꯊꯣꯡ ꯂꯥꯟꯊꯣꯛꯑꯒ ꯑꯣꯏꯗꯣꯏꯔꯥ ꯂꯥꯟꯗ꯭ꯔꯤꯉꯩ ꯑꯣꯏꯗꯣꯏꯔꯥ
ꯊꯣꯡ ꯂꯥꯟꯊꯣꯛꯑ ꯃꯇꯨꯡꯗ
ꯎꯝ ꯑꯗꯨꯒ ꯑꯗꯨꯝ ꯆꯪꯗꯣꯏꯕ
ꯑꯝ ꯑꯗꯨꯝ ꯃꯦꯞꯇ ꯀꯩꯗ ꯍꯩꯔꯣꯛ ꯔꯣꯗꯅ ꯑꯗꯨꯝ ꯊꯥꯕꯅꯤ ꯋꯥꯡꯖꯤꯡ ꯒꯤ ꯆꯒꯥ ꯑꯗꯨ ꯌꯦꯡ ꯀꯥꯟꯗꯣ
ꯑ ꯑꯗꯣ ꯗꯨꯏ ꯋꯥꯡꯖꯤꯡꯗ ꯒꯥꯔꯗꯦꯟ ꯑꯃ ꯂꯩꯕꯗꯣ
ꯎꯝ
ꯎꯝ ꯑꯗꯨꯗꯣ ꯂꯩꯔꯤꯕ ꯍꯧꯖꯤꯛꯁꯨ
ꯆꯪꯅꯗ꯭ꯔꯦ ꯀꯨꯏꯔꯦꯗ ꯊꯥꯥꯏꯅ ꯌꯥꯒꯤꯗꯅ ꯆꯪꯅꯒꯦꯗ꯭ꯔ
ꯎꯝ ꯅꯍꯥꯟꯋꯥꯏ ꯑꯩꯈꯣꯏꯅ ꯀ꯭ꯂꯥꯁ ꯏꯂꯚꯦꯟꯒꯨꯝꯕ ꯀꯥꯏꯔꯤꯉꯩꯗꯗꯤ ꯂꯥꯛꯑꯝꯃꯦꯕꯀꯣ ꯑꯗꯨꯝ ꯀꯥꯟꯗꯗꯤ ꯌꯥꯝ ꯐꯖꯅ ꯁꯦꯝꯍꯧꯕꯅꯦꯕ
ꯑꯩꯈꯣꯏ ꯑꯉꯥꯡ ꯑꯣꯏꯀꯥꯟꯗ ꯑꯣꯏꯒꯤꯕꯅꯤꯅ ꯀꯩꯝ ꯈꯪꯍꯧꯗ꯭ꯔꯦꯅ ꯃꯃꯤꯡ ꯅꯨꯃꯤꯡꯒ ꯀꯩꯝꯇ
ꯑꯣ ꯍꯣꯏ ꯅꯣꯏ ꯀꯥꯟ ꯑꯗꯨꯝ ꯀꯥꯟꯗꯅ ꯑꯃꯨꯛ ꯅꯣꯏ ꯑꯉꯥꯡ ꯑꯣꯏꯔꯝꯒꯤꯅꯤ
ꯎꯝ
ꯍꯧꯖꯤꯛꯇꯤ ꯀꯩꯝ ꯆꯪꯅꯗ꯭ꯔꯕ ꯀꯅꯥꯝꯇ ꯁꯤꯖꯤꯟꯅꯗ꯭ꯔꯕꯗꯣ
ꯑ ꯁꯤꯖꯤꯟꯅꯗ꯭ꯔꯦ ꯆꯪꯅꯗ꯭ꯔꯦ
ꯎꯝ ꯑꯗꯒꯤ ꯑ ꯍꯩꯔꯣꯛ ꯍꯩꯔꯣꯛꯇ ꯍꯥꯏꯕ꯭ꯔꯥ ꯀꯩꯅꯣꯃ ꯑꯃ ꯗ꯭ꯔꯦꯒꯣꯟ ꯐ꯭ꯔꯨꯏꯠꯀꯤ ꯐꯥꯝ ꯑꯃ ꯂꯩꯕ꯭ꯔꯣ
ꯑ ꯍꯩꯔꯣꯛ ꯃꯆꯤꯟꯗ
ꯑꯗꯨꯗꯣ ꯍꯩꯔꯣꯛ ꯍꯩꯔꯣꯛ ꯀꯗꯥꯏꯋꯥꯏ ꯑꯣꯏꯗꯣꯏꯅꯣꯕ
ꯑꯁ ꯀꯗꯥꯏꯋꯥꯏ ꯍꯥꯏꯗꯣꯏꯅꯣ ꯈꯪꯗꯦ ꯗꯥꯏꯔꯦꯛ ꯍꯩꯔꯣꯛ ꯈꯤꯇꯪ ꯑꯩꯈꯣꯏꯒꯤ ꯋꯥꯡꯖꯤꯡꯒ ꯇꯥꯏꯅꯕ ꯄꯜꯂꯤꯒꯤꯗ ꯈꯤꯇꯪ ꯈꯪ ꯂꯥꯟꯖꯜꯂꯒꯅꯦꯕ ꯑꯗꯨꯅ ꯀꯥꯏ ꯋꯥꯏ ꯍꯥꯏꯗꯣꯏꯅꯣ ꯈꯪꯗꯦ
ꯄꯥꯟꯕ ꯀꯌꯥꯝ ꯍꯧꯔꯒꯦ ꯀꯌꯥꯝ ꯄꯥꯜꯂꯒꯦ ꯑꯗꯨꯕꯣ
ꯑ ꯄꯥꯟꯕꯅꯤꯅ ꯃꯤ ꯐꯅꯌꯥꯝ ꯂꯥꯛꯅꯕ ꯆꯥꯅꯕ ꯍꯦꯛꯅꯕ ꯂꯣꯏꯕꯨ ꯃꯇꯝꯕꯨ ꯂꯣꯏꯒꯦ ꯇꯧꯔꯛꯇꯧꯔꯝꯃꯅꯤ
ꯑꯧ ꯂꯣꯏ
ꯀꯨꯏꯔꯦꯕ ꯈꯔ
ꯎꯝ ꯑꯩꯈꯣꯏ ꯁꯤꯗꯩ ꯎꯝ ꯑꯩꯈꯣꯏ ꯏꯅꯥꯎꯄꯤꯖꯤꯡꯅꯁꯨ ꯆꯠꯀꯦꯅ ꯍꯥꯏꯕꯅꯦꯕ ꯄꯥꯟꯕꯖꯥꯠꯂꯥ ꯀꯃꯥꯏꯅ ꯇꯧꯕꯅꯣ ꯀꯥꯏꯅ ꯑꯗꯣ ꯈꯪꯗꯕ ꯑꯗꯨꯗ ꯑꯩꯅ ꯍꯪꯉꯛꯏꯁꯦ
ꯑꯩꯈꯣꯏ ꯅꯍꯥꯟ ꯅꯣꯡꯃꯃ ꯆꯠꯂꯦ
ꯄꯥꯜꯍꯧꯔꯤꯕ
ꯑ ꯅꯍꯥꯟ ꯅꯣꯡꯃꯃ ꯆꯠꯂꯨ ꯀꯥꯟꯗꯗꯤ ꯄꯥꯜꯍꯧꯕꯅꯦ ꯃꯨꯜꯍꯧꯗꯕ ꯄꯤꯛꯍꯧꯕ
ꯃꯌꯥꯝꯗꯤ ꯄꯥꯜꯍꯧꯕ
ꯎꯝ ꯄꯥꯂꯦ ꯃꯌꯥꯝ
ꯍꯣꯡꯕ꯭ꯔꯥ ꯇꯥꯡꯕ꯭ꯔꯥ ꯀꯃꯥꯏꯅ ꯇꯧꯒꯦ ꯑꯗꯨ ꯃꯐꯝꯗꯨꯗ ꯂꯩꯔꯒ ꯆꯥꯕꯗꯣ
ꯈꯪꯗꯦ ꯑꯗꯨꯗꯤ ꯑꯩꯈꯣꯏ ꯑꯩꯈꯣꯏꯅ ꯆꯠꯄ ꯀꯥꯟꯗꯗꯤ ꯑꯗꯨꯝ ꯗꯥꯎ ꯌꯥꯗꯕ ꯍꯥꯏꯒꯗ꯭ꯔ ꯁꯨꯡꯊꯦꯡ ꯊꯦꯡꯅꯗꯕ ꯐꯖꯅ ꯑꯗꯨꯝ ꯄꯥꯟ ꯄꯥꯟꯕ ꯈꯣꯠꯄꯖꯦ ꯑꯗꯨꯝ ꯃꯨꯟꯗꯕ ꯈꯣꯠꯇꯕꯔꯥꯛ ꯑꯣꯏꯔꯝꯕꯅꯤꯅ ꯑꯗꯨꯝ ꯂꯩꯗꯕꯤ ꯂꯥꯛꯄ
ꯍꯣꯏ ꯑꯗꯨꯅꯦ ꯄꯥꯔꯗꯤ ꯆꯠꯀꯦꯅ ꯍꯥꯏꯅꯕꯅꯦꯕ ꯑꯩꯈꯣꯏ ꯁ꯭ꯋꯥꯏꯗꯩꯁꯨ
ꯎꯝ
ꯋꯥꯡꯖꯤꯡꯁꯤ ꯀꯌꯥꯝ ꯂꯥꯞꯅꯖꯥꯠꯅꯣꯅ ꯍꯥꯏꯕ ꯑꯗꯨꯗ ꯁꯨꯝ ꯍꯪꯉꯛꯏꯅꯤꯗ ꯍꯩꯔꯣꯛꯀ ꯋꯥꯡꯖꯤꯡꯒ ꯅꯛꯅꯩ ꯍꯥꯏꯕꯗꯨꯗ ꯍꯩꯔꯣꯛ ꯀꯗꯥꯥꯏ ꯑꯣꯏꯗꯣꯏꯅꯣꯗ ꯑꯗꯨꯒ ꯄꯥꯟꯗ꯭ꯔꯒꯗꯤ ꯂꯥꯛꯑꯁꯨ ꯀꯥꯟꯅꯗꯦꯗꯅ ꯄꯥꯜꯂꯒꯗꯤ
ꯎꯝ
ꯆꯥꯕ ꯂꯥꯛꯅꯤꯡꯕ ꯍꯥꯏꯇꯥꯔꯦꯅꯦ ꯐꯥꯔꯝꯗ ꯑꯣꯏꯅ ꯑꯗꯨꯏꯅꯤꯗ
ꯑꯣ ꯑꯩꯈꯣꯏ ꯁꯤꯗꯩ ꯂꯥꯞ
ꯃꯤꯗꯤ ꯑꯗꯨꯝ ꯂꯥꯛꯄ ꯅꯠꯇ꯭ꯔꯣ
ꯂꯥꯛꯄꯅꯤ ꯂꯥꯛꯄꯅꯤ
ꯎꯝ ꯍꯣꯔꯦꯟꯗꯤ ꯕꯣꯜ ꯌꯦꯡꯉꯣꯏꯗ꯭ꯔꯣ
ꯌꯦꯡꯗꯣꯏꯅꯦ
ꯎꯝ ꯕꯣꯜꯁꯤ ꯀꯅꯥꯅ ꯀꯥꯗꯧ ꯃꯥꯟꯒꯦ
ꯕꯣꯟꯖꯦ ꯈꯪꯗꯦꯗ ꯑꯩꯅ ꯊꯥꯅꯤꯡꯕ ꯑꯝꯇ ꯌꯥꯎꯗꯝꯅꯤꯅ
ꯄꯥꯝꯖꯕ ꯑꯝꯇ ꯌꯥꯎꯗ꯭ꯔꯦꯕ
ꯑ ꯄꯥꯝꯖꯕ ꯈꯩ ꯂꯣꯏ ꯄꯣꯍꯧꯔꯕꯅꯤꯅ
ꯄꯥꯝꯖꯕ ꯍꯥꯟꯅ ꯀꯅꯥ ꯀꯅꯥꯗ ꯄꯥꯝꯖꯔꯝꯃꯤꯅꯣ
ꯍꯥꯟꯅ ꯄꯣꯔꯇꯨꯒꯜꯗ ꯄꯥꯝꯕ ꯄꯣꯔꯇꯨꯒꯟ ꯀꯩꯅꯣ ꯇꯧꯕꯗꯒꯤ ꯐ꯭ꯔꯥꯟꯁꯇ ꯑꯃꯨꯛ ꯊꯥꯕ
ꯐ꯭ꯔꯥꯟꯁꯁꯦ ꯀꯃꯥꯏꯅ ꯂꯩꯍꯧꯔꯤꯖꯥꯠꯅꯣ ꯈꯪꯗꯦꯅꯦ
ꯍꯣꯏ ꯎ ꯑꯍꯦ ꯃꯗꯨ ꯁꯨꯞ ꯁꯨꯨꯞ ꯂꯩꯍꯧꯁꯜꯂꯛꯑꯦ
ꯇꯥꯕ꯭ꯔꯣ
ꯇꯥꯔꯤ
ꯇꯥꯕ꯭ꯔꯣ ꯕꯦꯝꯃ
ꯇꯥꯏꯌꯦ